ꯎꯝ ꯍꯜꯂꯣ
ꯑꯥ ꯇꯕ
ꯍꯣꯏ ꯇꯥꯏ
ꯀꯩꯗꯧꯔꯤꯅꯣ
ꯅꯪ ꯇꯧꯔꯛꯄ ꯉꯥꯏꯔꯝꯃꯤꯅꯦ
ꯑꯁ ꯂꯔꯤꯗ ꯋꯥꯔꯤꯒꯤ ꯇꯤꯟꯒꯤ
ꯋꯥꯔꯤꯁꯤꯡꯗꯤ ꯑꯇꯤꯌꯥꯒ ꯌꯧꯒꯗꯧ ꯃꯥꯜꯂꯦꯍꯦ ꯉꯁꯤꯒꯤ ꯅꯨꯡꯗꯥꯡꯁꯦ
ꯑꯥ ꯁꯨꯝꯃꯦ
ꯎꯝ
ꯀꯩ ꯏꯟꯁꯥꯡ ꯆꯥꯕꯤꯔꯒꯦ
ꯑꯩꯗꯣ
ꯑꯣ
ꯕꯐꯤꯂꯣꯒꯤ ꯇꯦꯜ ꯆꯥꯏ
ꯋꯥ ꯍꯥꯎꯋꯏꯅꯦ
ꯑꯥ ꯃꯅꯝꯗꯤ ꯈꯤꯇꯪ ꯂꯩꯌꯦ ꯃꯊꯤ ꯃꯅꯝ
ꯑꯁ ꯇꯣꯏꯗ
ꯅꯪꯗꯤ ꯀꯩꯗꯧꯔꯝꯃꯤꯅ
ꯑꯁ ꯑꯗꯨꯒꯨꯝꯕ ꯆꯥ ꯃꯁꯨ ꯃꯔꯛ ꯃꯔꯛ ꯐꯕꯅꯦ
ꯍꯣꯏ ꯐꯩ ꯐꯩ ꯑꯗꯣ
ꯎꯝ
ꯅꯪꯗꯣ ꯀꯩꯗꯧꯔꯝꯃꯤꯅꯣꯕ
ꯑꯩꯗꯣ ꯑꯁ ꯑꯩꯁꯨ ꯅꯪ ꯀꯣꯡ ꯉ ꯍꯥꯏꯔꯝꯃꯤꯗꯤꯅꯦꯍꯦ
ꯑꯁ ꯅꯪ ꯉꯥꯏꯔꯝꯃꯤꯗꯣ ꯁꯣꯏꯔꯦꯅꯦ ꯑꯩꯗꯤ ꯌꯥꯎꯗ꯭ꯔꯕꯅꯤꯅ ꯇꯧꯔꯛꯄ ꯌꯥꯗ꯭ꯔꯦꯅꯦ
ꯑꯁ
ꯑꯩꯗꯤ ꯅꯪ ꯍꯦꯛ ꯅꯪ ꯍꯦꯛ ꯇꯧꯔꯛꯄꯒꯩꯗꯤ ꯅꯨꯡꯒꯤ ꯋꯥꯔꯤꯁꯦ ꯍꯧꯗꯣꯛꯑꯁꯤꯔꯅ ꯈꯜꯂꯝꯃꯤꯅꯤꯅꯦ
ꯑ ꯅꯪ ꯀꯣꯜ ꯇꯧꯕ ꯌꯥꯗ꯭ꯔꯕ ꯑꯗꯨꯒꯤ ꯑꯩꯒꯤ ꯀꯣꯜ ꯉꯥꯏꯔꯝꯃꯦꯕ ꯑꯩꯗꯤ ꯈꯪꯗ꯭ꯔꯕꯅꯤꯅ ꯅꯪ ꯀꯣ ꯂꯥꯛꯃꯟꯗꯕꯒꯤ ꯑꯩꯅ ꯇꯧ ꯊꯜꯂꯨꯔꯕ
ꯑꯥ ꯑꯁ ꯑꯣ ꯏꯕꯥꯅꯤ ꯆꯦ ꯀꯔꯝ ꯀꯥꯟꯗ ꯆꯦꯜꯂꯁꯤ ꯍꯥꯏꯔꯣ
ꯐꯪꯗꯦꯅꯦ ꯅꯪ ꯍꯥꯏꯔꯛꯑꯣ
ꯑꯩꯒꯤ ꯂꯗꯤ
ꯕꯦꯔꯥꯅꯦꯍꯦ
ꯑꯩꯒꯤ ꯍꯛꯆꯥꯡꯒꯤ ꯊꯋꯥꯏꯒꯤ ꯃꯃꯤꯒꯤ ꯇꯥꯏꯕꯪꯒꯤ ꯄꯨꯟꯁꯤ ꯂꯣꯏꯅ ꯍꯧꯖꯔꯒꯦꯅꯦ ꯍꯗꯛ
ꯅꯪꯁꯨ ꯋꯥ ꯉꯥꯡꯄꯗꯤ ꯍꯩꯌꯦꯅꯦꯀꯣ
ꯍꯣꯏ ꯋꯥ ꯋꯥ ꯉꯥꯡꯗ꯭ꯔꯗꯤ ꯆꯥꯛ ꯈꯛꯇ ꯆꯥꯔꯒ ꯊꯤꯕꯣꯡꯒꯗ ꯂꯥꯎꯔꯒ ꯂꯩꯔꯗꯤ ꯀꯅꯥꯗꯔꯦ ꯑꯗꯨꯅꯦ
ꯑꯗꯨꯗꯤ ꯉꯥꯡꯕ ꯈꯔ ꯈꯔ ꯍꯩꯕꯅ ꯐꯩꯌꯦ
ꯍꯣꯏ ꯑꯗꯣ ꯅꯪꯗꯣ ꯅꯪꯒꯤ ꯃꯈꯣꯟꯗꯣ
ꯑꯥ
ꯍꯦꯛ ꯇꯥꯕꯗ
ꯑꯥ
ꯑꯩꯒꯤ ꯂꯩꯈꯤꯗ꯭ꯔꯕ ꯄꯨꯄꯨꯒꯤ ꯃꯈꯣ ꯅꯤꯡꯁꯤꯡꯂꯛꯑꯦ
ꯑꯁ
ꯇꯜꯂꯦꯗ ꯑꯗꯨꯃꯛꯇꯤ ꯄꯨꯄꯨ ꯍꯥꯏꯁꯦ ꯑ ꯅꯣꯏ ꯃ ꯅꯣꯏ ꯃꯥꯒꯤ ꯒꯤꯔꯣ ꯅꯣꯏ ꯃꯥꯒꯤ ꯃꯥ ꯄꯥꯥꯔꯣ ꯑꯣꯔ ꯅꯣꯏ ꯕꯥꯒꯤ ꯃꯄꯥꯔꯣ
ꯑꯩꯈꯣꯏ ꯕꯥꯒꯤ ꯃꯄꯥ
ꯃꯄꯥ
ꯎꯝ
ꯑꯣ ꯑꯁ ꯑꯥꯏꯇꯦꯗ ꯑꯗꯨꯃꯥꯏ ꯇꯥꯥꯎꯕꯗꯣ
ꯑꯁ ꯅꯨꯡꯉꯏꯇ꯭ꯔꯦꯍꯦ
ꯑ ꯍꯣꯏ ꯍꯣꯏ
ꯑꯗꯨ ꯅꯪ ꯆꯠ ꯆꯔꯕꯣ
ꯑꯩꯗꯤ ꯆꯥꯔꯦ ꯑꯃꯨꯛ ꯂꯥꯝꯒꯦ ꯇꯧꯔꯦ
ꯀꯔꯤ ꯃꯊꯦꯜꯗꯤ ꯁꯥꯏꯕꯤꯈ꯭ꯔꯦ
ꯑꯩꯈꯣꯏꯗꯤ ꯌꯦꯟ ꯆꯥꯕꯤꯈ꯭ꯔꯦ
ꯑꯣ ꯌꯦꯟ ꯃꯅꯝ ꯅꯝꯔꯝꯒꯗꯧ ꯃꯥꯜꯂꯦ ꯅꯪꯁꯦ
ꯅꯝꯗꯦ ꯑꯩꯅꯀꯣ ꯈꯨꯠꯇꯣ ꯐꯖꯅ ꯆꯥꯝꯊꯣꯛꯂꯑꯕꯅꯤꯅ ꯅꯝꯊꯤꯗ꯭ꯔꯦꯕ
ꯑꯣ ꯐꯣꯟꯗꯗꯤ ꯃꯅꯝ ꯈꯤꯇꯪ ꯈꯤꯇꯪ ꯊꯣꯛꯂꯛꯄꯒꯨꯝ ꯇꯧꯕ
ꯑꯣ ꯑꯁ ꯁꯤꯗꯤ ꯕꯦꯔꯥ ꯀꯥꯔꯦ
ꯕꯤꯔꯥ ꯑꯃꯨ ꯀꯥꯏꯌꯦ
ꯑ ꯍꯣꯏ ꯅꯣꯏꯒꯤ ꯃꯅꯝꯁꯨ ꯈꯔ ꯈꯔ ꯊꯣꯛꯀꯦ ꯇꯧꯔꯦ ꯑꯗꯨꯗꯤ
ꯑꯣ ꯑꯩꯗꯤ ꯆꯥꯝꯗꯕꯤꯗ ꯇꯧꯔꯛꯄꯒꯤꯅꯦ
ꯈꯨꯠꯇꯨ ꯐꯖꯅ ꯆꯥꯝꯊꯣꯛꯑꯒ ꯐꯣꯟꯗꯣ ꯄꯥꯏꯕ ꯌꯥꯗ꯭ꯔꯣ
ꯑꯁ ꯃꯅꯝꯅ ꯍꯦꯟꯅ ꯆꯥꯛ ꯍꯣꯔꯦꯟ ꯑꯃꯨꯛ ꯂꯝꯕꯗ ꯃꯅꯝꯅ ꯑꯃꯨꯛ ꯅꯝ ꯅꯝꯃꯒ ꯑꯃꯨꯛ ꯄꯨꯛ ꯊꯥꯟꯅꯤꯡꯉꯥꯏ ꯍꯣꯠꯅꯒꯦ ꯇꯧꯔꯤꯅꯤꯅꯦ
ꯑꯁ ꯅꯟꯁꯦ ꯌꯥꯝ ꯁꯤꯡꯉꯤꯅꯦ ꯑꯗꯨꯗꯤ
ꯍꯣꯏ ꯁꯤꯡ ꯕꯖꯥꯅꯤꯗ ꯃꯤ ꯍꯥꯏꯕꯁꯤꯗꯤ ꯃꯤ ꯍꯥꯏꯕꯗꯤ ꯁꯤꯡꯗꯗꯤ ꯀꯥꯏ ꯍꯤꯡꯒꯦ ꯌꯥꯗꯣꯏꯅꯣ
ꯑꯗꯨꯅꯦ ꯅꯪꯗꯤ ꯌꯥꯝ ꯁꯤꯡꯕ ꯅꯨꯄꯥ ꯑꯣꯏꯅ ꯑꯣꯏꯔꯝꯃꯦ
ꯎꯝ
ꯇꯜꯂꯦꯗ
ꯄꯨꯟꯁꯤꯁꯦ ꯅꯨꯡꯉꯥꯏꯕ꯭ꯔꯣ ꯀꯃꯥꯏꯅ ꯇꯧꯒꯦ
ꯑꯁ ꯄꯨꯟꯁꯤꯁꯦ ꯈꯪꯗꯦꯗ ꯃꯨꯀꯣꯡ ꯃꯃꯩꯒ ꯂꯣꯢ ꯒ꯭ꯌꯥꯟ ꯇꯥꯗꯦꯗ
ꯅꯨꯡꯉꯥꯏꯐꯝ ꯊꯣꯛ ꯈꯪꯗ꯭ꯔꯕꯣ
ꯑꯩꯔꯣ
ꯍꯣꯢ
ꯅꯁꯪꯗꯔꯦ
ꯅꯨꯡꯉꯥꯏ ꯅꯨꯡꯉꯥꯏꯅ ꯂꯩꯒꯗꯕꯅꯤ ꯄꯨꯟꯁꯤ ꯍꯥꯏꯁꯦ
ꯎꯝ ꯑꯩꯔꯣ ꯇꯥꯏꯌꯦ ꯅꯪꯒꯤ ꯈꯣꯟꯖꯦꯟ ꯈꯛꯇ ꯇꯥꯔꯒ ꯂꯩꯔꯦ ꯑꯩꯒꯤ ꯃꯅꯨꯡꯁꯤꯗ
ꯁꯦꯁ ꯌꯥꯝ ꯅꯨꯡꯉꯥꯏꯇꯦꯗ
ꯎꯝ ꯑꯩꯒꯤ ꯔꯨꯝ ꯃꯅꯨꯡꯁꯦ ꯂꯣꯏ ꯀꯨꯆꯥꯏ ꯀꯨꯄꯥꯏ ꯄꯥꯏꯔꯒ ꯂꯩꯔꯦ ꯅꯪꯒꯤ ꯃꯈꯣꯟꯅ
ꯑꯁ ꯑꯁꯤꯗꯤ ꯌꯥꯗ꯭ꯔꯦꯕꯨ ꯀꯩꯅꯣ ꯅꯪꯅ ꯉꯁꯤ ꯀꯩ ꯀꯩ ꯊꯕꯛ ꯇꯧꯒꯦ
ꯑꯩꯗꯣ ꯉꯁꯤ ꯊꯕꯛ ꯇꯧꯗꯦ
ꯎꯝ
ꯊꯕꯛꯅ ꯑꯩꯕꯨ ꯇꯧꯕꯤꯔꯦ ꯉꯁꯤꯗꯤ
ꯀꯔꯤ ꯀꯔꯤꯒꯤꯅꯣ ꯑꯗꯨ
ꯈꯪꯗꯦ ꯃꯥꯅ ꯑꯄꯥꯝꯕ ꯃꯇꯨꯡ ꯏꯟꯅ ꯑꯩꯁꯨ ꯇꯧꯕꯤꯈ꯭ꯔꯦ ꯃꯥꯅ ꯀꯧꯕꯅꯤꯅ
ꯑꯥ
ꯇꯥꯛ ꯍꯦꯟꯖꯥꯡꯗꯤ ꯀꯅꯥꯅ ꯊꯣꯡꯉꯤꯅꯣ
ꯆꯥꯛ ꯌꯦꯟꯖꯥꯡꯅ ꯃꯤꯅꯗꯤ ꯊꯣꯡꯉꯦ ꯌꯣꯡꯅꯗꯤ ꯂꯥꯛꯑꯒ ꯊꯣꯡꯕꯤꯗ꯭ꯔꯕꯅꯤꯅ
ꯃꯤꯒꯤ ꯃꯤ ꯍꯥꯏꯁꯦ ꯀꯅꯥꯅꯣ ꯅꯪ ꯊꯣꯡꯉꯤꯅꯣ ꯀꯅꯥ ꯊꯣꯡꯉꯤꯅꯣꯕ
ꯃꯤ ꯍꯥꯏꯁꯦ ꯃꯁꯥ ꯃꯁꯥ ꯁꯤꯡꯅ
ꯑꯥꯁ ꯐꯩꯌꯦꯅꯦ ꯃꯁꯥ ꯃꯁꯥ ꯄꯨꯂꯞ ꯊꯣꯡꯉꯗꯤ
ꯎꯝ
ꯑꯩꯗꯤ ꯇꯦꯟꯕꯔꯥꯅ ꯊꯣꯡꯕ꯭ꯔꯥ ꯁꯤꯅꯤꯅꯦ
ꯎꯝ ꯊꯣꯡꯗꯦꯗ
ꯊꯣꯡꯒꯗꯕꯅꯤ ꯀꯩꯅꯣ ꯃꯔꯛ ꯃꯔꯛꯇꯗꯤ
ꯇꯜꯂꯦꯗ
ꯊꯣꯡꯉꯣ ꯈꯔ ꯈꯔ ꯃꯇꯦꯡ ꯄꯥꯡꯕꯤꯕ ꯇꯥꯕꯅꯦ
ꯎꯝ ꯅꯪ ꯂꯥꯎ ꯄꯥꯥꯡꯅꯤꯡꯉꯥꯢ
ꯑꯣ ꯍꯣꯏ ꯃꯔꯛ ꯃꯔꯛꯇꯗꯤ ꯃꯇꯦꯡ ꯄꯥꯡꯅꯁꯤ ꯀꯣ
ꯍꯣꯏ ꯄꯥꯡꯅꯁꯦ ꯅꯪ ꯂꯥꯛꯑꯗꯤ ꯑꯩ ꯑꯗꯨꯝ ꯄꯥꯡꯕꯤꯗꯣꯏꯅꯦ ꯑꯁ
ꯑꯦꯁ ꯋꯥꯉꯥꯡꯕꯗꯤ ꯍꯩꯔꯦ ꯑꯁꯤ ꯅꯨꯄꯥꯁꯦ
ꯍꯩꯇ꯭ꯔꯥꯗꯤ ꯀꯥꯏꯗꯒꯤ
ꯋꯥ ꯋꯥ ꯋꯥꯉꯥꯡꯕ ꯍꯩꯅꯤꯡꯉꯥꯏꯒ ꯇꯝꯃꯛꯄ꯭ꯔꯣꯕ
ꯍꯣꯏ ꯇꯝꯃꯛꯑꯦꯅꯦ
ꯇꯝꯒꯗꯕꯅꯦ ꯋꯥ ꯉꯥꯡꯕ ꯍꯩꯇ꯭ꯔꯥꯗꯤ ꯍꯧꯖꯤꯛꯀꯥꯟꯗꯤ ꯍꯤꯡꯕ ꯋꯥꯔꯕꯅꯤꯀꯣ ꯆꯤꯟꯗꯒꯤ ꯆꯤꯟꯗꯒꯤ ꯍꯤꯡꯅꯔꯕꯅꯦ ꯍꯧꯖꯤꯛꯀꯥꯟꯁꯦ
ꯑꯥ ꯅꯪ ꯅꯠꯇ꯭ꯔꯣ ꯅꯪ ꯅꯠꯇ꯭ꯔꯣ ꯔꯥꯎꯟ ꯑꯅꯤ ꯍꯪꯕꯗꯣ
ꯔꯥꯎꯟ ꯑꯅꯤ ꯍꯪꯕꯗꯣ ꯍꯥꯏꯗꯤ
ꯅꯪꯅꯤꯀꯣ
ꯀꯔꯤꯅꯣ ꯑꯩ ꯒꯤꯌꯥꯟ ꯇꯥꯗ꯭ꯔꯦ
ꯁꯤ ꯋꯥꯔꯤ ꯁꯥꯕꯒꯤꯗꯣ
ꯑꯥ ꯋꯥꯔꯤ ꯔꯥꯎꯟ ꯑꯅꯤ ꯅꯠꯇꯦ ꯑꯩ ꯑꯣꯏꯔꯝꯃꯣꯏ ꯑꯗꯨꯗꯤ
ꯅꯪ ꯅꯠꯇ꯭ꯔꯣ ꯑꯗꯨꯗꯤ ꯀꯅꯥ ꯑꯣꯏꯖꯥꯠꯅꯣ ꯔꯥꯎꯟ ꯑꯅꯤꯒꯤꯗꯣ
ꯈꯪꯗꯦ ꯑꯩꯗꯤ ꯑꯗꯨꯃꯛꯇꯤ ꯑꯩ ꯈꯪꯗ꯭ꯔꯦ
ꯑꯣ
ꯑꯩꯁꯦ ꯇꯧꯁꯤꯟꯒꯦꯅ ꯇꯧꯁꯤꯜꯅꯕꯅꯦꯕ
ꯍꯣꯏ ꯇꯧꯁꯤꯟꯒꯗꯕꯅꯤ ꯅꯨꯄꯤꯅ ꯅꯨꯄꯥꯗ ꯇꯧꯔꯛꯄ ꯍꯥꯏꯕꯁꯤꯗꯤ ꯃꯍꯧꯁꯥꯅꯤ
ꯑꯗꯨꯅꯦ ꯅꯠꯇ꯭ꯔꯥ
ꯃꯥꯅꯤ ꯃꯥꯅꯤ
ꯅꯪ ꯑꯩꯅꯗꯤ ꯇꯧꯔꯛꯄ ꯌꯥꯗ꯭ꯔꯝꯅꯤꯅ ꯑꯩꯅ ꯇꯧꯕꯤꯔꯤꯗꯨꯗꯤ
ꯍꯣꯏ ꯑꯁ ꯍꯣꯏ ꯃꯥꯅꯦ ꯃꯥ ꯅꯪ ꯀꯥꯏ ꯀꯥꯏꯗꯒꯤ ꯆꯨꯝꯕ ꯄꯥꯎ ꯑꯦ ꯅꯪ ꯀꯥꯏ ꯀꯥꯏꯗ ꯑꯆꯨꯝꯕ ꯋꯥ ꯋꯥꯉꯥꯡꯁꯦ ꯀꯥꯏꯗꯒꯤ ꯇꯝꯃꯤꯔꯣ
ꯑꯩꯁꯨ ꯏꯊꯟꯇꯒꯤꯀꯣ ꯀꯣꯛ ꯈꯟ ꯈꯜꯂꯒ ꯀꯣꯛꯇ
ꯑꯣ
ꯑꯁꯨꯃꯥꯏꯅ ꯍꯥꯏꯗꯤ ꯑꯁꯨꯃꯥꯏꯅ ꯍꯥꯏꯒꯗꯕꯅꯤ ꯍꯥꯏꯕꯗꯣ ꯀꯃꯥꯏꯅ ꯍꯥꯏꯒꯦꯔꯣꯅ ꯈꯟ ꯈꯟ ꯈꯜꯂꯒ ꯀꯣꯛ ꯊꯛꯗꯥꯔꯒ ꯈꯜꯂꯒ ꯍꯥꯏꯗꯣꯛꯔꯛꯄ ꯉꯥꯛꯇ ꯑꯣꯏꯌꯦ ꯑꯩꯗꯤ
ꯑꯣ
ꯑꯗꯨꯅ ꯀꯣꯛ ꯊꯥꯗꯗ꯭ꯔꯥꯗꯤ ꯌꯥꯗ꯭ꯔꯥꯕ ꯍꯧꯖꯤꯛꯀꯥꯟꯁꯦ
ꯋꯥ ꯉꯥꯡꯕ ꯑ ꯋꯥ ꯉꯥꯡꯉꯤꯅꯦ ꯍꯥꯏꯔꯒ ꯈꯟꯗꯕꯤꯗꯥ ꯄꯉꯥ ꯉꯥꯡꯕꯗꯣ ꯌꯥꯗꯦꯗꯥꯅ
ꯈꯔ ꯈꯔ ꯈꯟꯔꯒ ꯉꯥꯡꯒꯗꯕꯅꯦꯕ
ꯑꯣ
ꯃꯤꯗꯤ ꯃꯤꯗꯤ ꯆꯤꯟꯗꯒꯤ ꯁꯤ ꯍꯥꯏꯗꯨꯗꯤ
ꯑꯣ ꯑꯩꯗꯤ ꯆꯤꯟꯗꯒꯤ ꯁꯤ ꯁꯤꯔꯣꯏꯗ ꯑꯩꯗꯤ ꯑꯗꯨꯝ ꯍꯅꯨꯊꯪ ꯑꯣꯏꯔꯒ ꯑꯗꯨꯝ ꯁꯤꯔꯦꯅꯤ
ꯑꯝꯗꯤ ꯎꯝ ꯍꯣꯏ ꯄꯨꯟꯁꯤ ꯅꯨꯡ ꯁꯥꯡꯅ ꯍꯤꯡꯒꯗꯕꯅꯦ ꯅꯠꯇ꯭ꯔꯥ ꯑꯩꯗꯤ ꯑꯆꯨꯝꯕ ꯉꯥꯛꯇ ꯉꯥꯡꯕꯅꯦ
ꯑꯣ ꯑꯆꯨꯝꯕ ꯉꯥꯛꯇꯥ ꯉꯥꯡꯉꯦ
ꯅꯪꯗꯤ ꯑꯆꯨꯝꯕ ꯉꯥꯡꯕ ꯍꯩꯇꯕ꯭ꯔꯣ
ꯍꯣꯏ ꯑꯩꯗꯤ ꯑꯆꯨꯝꯕ ꯉꯥꯡꯕ ꯍꯩꯇꯦ
ꯑꯩ ꯈꯔ ꯈꯔ ꯇꯝꯕꯤꯕꯥ ꯇꯥꯔꯦ ꯑꯗꯨꯗꯤ ꯑꯆꯨꯝꯕ ꯉꯥꯡꯕ ꯍꯩꯅꯤꯉꯥꯏ ꯅꯠꯇꯗꯤ ꯌꯥꯔꯣꯏ
ꯂꯥꯏꯟ ꯑꯃꯥꯅ ꯑꯆꯨꯝꯕ ꯉꯥꯡꯕꯅꯦ ꯃꯊꯛꯇ ꯑꯣꯏꯅ ꯄꯨꯈꯠꯂꯛꯒꯦ ꯍꯥꯏꯔꯤꯁꯤ
ꯑꯁ
ꯃꯈꯥꯗꯒ ꯊꯝꯅꯤꯡꯗꯦ ꯍꯥꯏꯌꯦ ꯃꯈꯥꯗ ꯊꯝꯃꯁꯨ ꯑꯃꯨꯛ ꯁꯤ ꯊꯥꯅꯁꯨ ꯄꯥꯝꯃ ꯑꯣꯏꯅ ꯃꯊꯛꯇ ꯑꯣꯏꯅ ꯄꯨꯈꯠꯂꯛꯏꯦ ꯍꯥꯏꯌꯦ ꯑꯩꯕꯨꯗꯤ
ꯎꯝ ꯑꯒ ꯐꯥꯏꯌꯦ ꯑꯩꯅ ꯈꯔ ꯈꯔ ꯇꯥꯛꯄꯤꯕ ꯇꯥꯔꯦꯀꯣ ꯍꯌꯦꯡꯗꯤ ꯀꯔꯤ ꯊꯕꯛ ꯂꯩꯔꯒꯦ
ꯍꯌꯦꯡꯁꯨ ꯈꯪꯗꯦ ꯊꯕꯛꯅ ꯑꯃꯨꯛ ꯑꯩꯉꯣꯟꯗ ꯇꯧꯔꯛꯑꯗꯤ ꯑꯩ ꯒ꯭ꯌꯥꯟ ꯇꯥꯗ꯭ꯔꯦ ꯍꯥꯏꯕ ꯉꯝꯗ꯭ꯔꯤ
ꯑ ꯅꯪꯁꯦ ꯐꯖꯅ ꯑꯣꯠꯄꯤꯔꯦ ꯊꯕꯛꯅ
ꯎ ꯐꯖꯅ ꯑꯣꯠꯂꯦ ꯍꯥꯏ ꯑꯩꯉꯣꯟꯗꯗꯤ
ꯊꯕꯛ ꯇꯧꯗ꯭ꯔꯁꯨ ꯌꯥꯗꯕ
ꯎꯝ ꯊꯕꯛ ꯇꯧꯗꯨꯒꯅ ꯆꯥꯛ ꯆꯥꯕ ꯐꯪꯗ꯭ꯔꯦ
ꯑꯗꯨꯅꯦ ꯑꯗꯨꯒꯤ ꯇꯧꯒꯗꯕꯅꯤ ꯊꯕꯛ ꯍꯥꯏꯁꯦ ꯇꯟꯕ ꯌꯥꯗꯦ ꯇꯟꯕ ꯌꯥꯔꯗꯕꯅꯤ ꯇꯟꯗꯗꯤ ꯎꯄꯥꯏ ꯂꯩꯈ꯭ꯔꯦ ꯇꯜꯂꯗꯤ ꯂꯥꯝꯃꯅꯤ ꯅꯇ ꯂꯥꯝꯃ ꯂꯩꯔꯅꯤꯕ
ꯑꯥ
ꯑꯗꯨꯗꯤ ꯂꯥꯝꯗꯅꯤꯉꯥꯏ ꯇꯥꯟꯕ ꯇꯥꯕꯅꯦ
ꯆꯨꯝꯃꯤ ꯆꯨꯝꯃꯤ ꯂꯥꯜꯂꯤꯗꯤ ꯑꯩꯅꯅꯤ
ꯅꯪꯁꯨ ꯆꯨꯝꯃꯦꯗ ꯅꯪꯁꯨ ꯆꯨꯝꯕ ꯋꯥ ꯑꯗꯨꯝ ꯉꯥꯡꯉꯦꯗ
ꯑ ꯀꯥꯏ ꯖꯒꯥꯗ ꯉꯥꯡꯕ꯭ꯔꯥ ꯑꯩꯗꯣ
ꯃꯀꯣꯛꯇꯒꯤ ꯍꯧꯖꯤꯛ ꯐꯥꯎ ꯉꯥꯡꯉꯦ ꯉꯥꯡꯕ ꯍꯧꯕ ꯉꯥꯡꯕ ꯍꯧꯕꯗꯒꯤ ꯍꯧꯖꯤꯛꯐꯥꯎ ꯉꯥꯡꯉꯦ ꯀꯩꯅꯣ
ꯑꯗꯨꯗꯤ ꯅꯪ ꯂꯥꯜꯂꯦ ꯑꯩ ꯉꯥꯡꯕ ꯍꯥꯎꯕꯗꯒꯤ ꯂꯥꯟꯕ ꯉꯥꯛꯇꯅꯤ ꯉꯥꯡꯉꯤꯗꯣ ꯀꯔꯤ ꯁꯟꯒꯤ ꯃꯃꯩ ꯆꯥꯗꯦ ꯉꯁꯤ
ꯑꯁ ꯀꯔꯤꯒ ꯊꯥꯕ꯭ꯔꯣ ꯑꯗꯨꯗꯤ
ꯁꯤꯗꯥ
ꯑꯥ
ꯑ ꯌꯦꯟꯗꯣ ꯌꯦꯟꯗꯤ ꯌꯥꯝ ꯆꯥꯏꯑꯕ
ꯑꯁ ꯌꯦꯡꯅꯒ ꯗꯦꯝ ꯑꯃꯒ ꯆꯥꯕ
ꯑ ꯌꯦꯡꯒꯗꯦ ꯌꯥꯝ ꯇꯧꯔꯒ ꯌꯦꯗꯦꯝ ꯑꯃ ꯇꯔꯦ
ꯑꯁ ꯑꯗꯨ ꯌꯦꯟ ꯌꯥꯎꯕꯅꯦꯅ ꯍꯥꯞꯗꯤ ꯍꯥꯔꯛꯑꯝꯅꯤ ꯅꯠꯇ꯭ꯔꯣ
ꯍꯣꯏ ꯃꯥꯅꯦ ꯐꯔꯝꯖꯥꯁꯤꯅꯤꯀꯣ
ꯑꯥ ꯑꯗꯣ ꯌꯦꯟꯒꯤ ꯃꯅꯝꯗꯤ ꯈꯔ ꯈꯔꯅ ꯃꯝꯃꯦꯕ ꯌꯦꯟ ꯃꯃꯤꯡ ꯂꯧꯕꯒꯦ ꯉꯁꯤꯁꯦ ꯌꯦꯗꯦꯝ ꯆꯥꯕ ꯃꯤ ꯌꯥꯝꯕ ꯃꯥꯜꯂꯦ
ꯍꯥꯥ
ꯉꯁꯤꯗꯣ
ꯑꯥ
ꯉꯁꯤꯗ ꯌꯦꯟꯗꯦꯟ ꯆꯥꯕ ꯃꯤ ꯌꯥꯕ ꯃꯥꯜꯂꯦꯕ
ꯑꯣ ꯍꯣꯏ ꯌꯥꯝꯕꯅꯦ ꯑꯩꯅ ꯆꯥꯈ꯭ꯔꯕꯅꯤꯅ ꯑꯩꯅ ꯃꯤ ꯑꯩꯅ ꯋꯥꯔꯤ ꯋꯥꯔꯤ ꯁꯥꯕ ꯐꯪꯕꯁꯤꯡꯕꯨꯀꯣ
ꯑꯥ
ꯁꯤꯗꯤ ꯑꯩꯈꯣꯏ ꯄꯨꯜꯂꯞ ꯌꯦꯟꯗꯦꯝ ꯆꯥꯗꯣꯏꯅꯦꯅ ꯍꯥꯏꯕꯒꯤ ꯃꯣꯏꯁꯨ ꯆꯥꯕ ꯃꯥꯜꯂꯦ
ꯑ ꯑꯗꯨ ꯑꯣꯏꯔꯥ ꯈꯪꯗꯦ ꯑꯗꯨ ꯌꯦꯟꯗꯦꯝꯁꯨ ꯍꯥꯎꯗꯤ ꯍꯥꯎꯕꯅꯦ ꯃꯔꯛ ꯃꯔꯛꯇ ꯆꯥꯕꯗꯣ ꯑꯗꯨꯒꯤ ꯅꯨꯡꯇꯤꯒꯤ ꯇꯥꯔꯛꯑꯗꯤ ꯍꯥꯎꯗ꯭ꯔꯦꯀꯣ ꯑ ꯍꯥꯎꯕꯅꯦ ꯊ ꯊꯣꯛ ꯐꯖꯅ ꯊꯣꯡꯕ ꯍꯩꯗꯤ ꯍꯥꯎꯕꯅꯤꯗ ꯑꯗꯨ ꯊꯣꯡꯕ ꯍꯇꯔꯗꯤ ꯈꯪꯗꯔꯤꯀꯣ ꯑꯩꯁꯨ
ꯑꯗꯨꯗꯣ
ꯎꯄꯥꯏ ꯂꯩꯇꯦꯕ ꯑꯍ
ꯑꯩ ꯀꯔꯤꯕꯨ ꯍꯥꯏꯔꯨꯁꯤꯅ
ꯍꯥꯏꯌꯨ ꯀꯩꯅꯣ ꯍꯥꯏꯅꯤꯡꯕ ꯍꯥꯏꯌꯣ꯫